ꯑꯩꯒꯤ ꯐꯣꯟꯁꯦ ꯄꯤꯛꯄꯩ ꯋꯥꯅꯦꯕ ꯅꯦꯠꯋꯥꯛꯇꯤ ꯅꯨꯡꯉꯥꯏꯕꯅꯦꯕ
ꯍꯣꯏ ꯑꯉꯥꯡꯅꯤꯅ
ꯑꯗꯨꯗꯤ ꯑꯗꯨꯗꯤ ꯄꯩꯁꯥ ꯍꯟꯗꯣꯛꯑꯦ ꯑꯗꯨꯝ
ꯎꯝ ꯑꯗꯨꯃꯥꯏꯅ ꯄꯩꯁꯥꯁꯦ ꯍꯟꯗꯣꯛꯍꯂ ꯅꯍꯥꯟ ꯅꯪ ꯂꯥꯛꯄ ꯊꯧꯕꯥꯜ ꯆꯠꯆꯕ ꯅꯨꯃꯤꯠꯀꯤ ꯇꯧꯕꯗꯣ ꯄꯁꯥꯟꯇ ꯑꯣꯏꯂꯦꯗ ꯍꯅ
ꯤꯛ ꯀꯝ ꯍꯥꯏꯔꯛꯇ꯭ꯔꯦ ꯃꯈꯥ ꯇꯥꯕꯗꯤ ꯑꯃꯨꯛ ꯂꯧꯒꯦ ꯈꯣꯠꯄ ꯁꯥꯒꯦ ꯈꯣꯠꯀꯦ ꯋꯥꯔꯤ ꯀꯔꯤꯝ ꯍꯥꯏꯔꯛꯇꯕ
ꯍꯥꯏꯔꯛꯇ꯭ꯔꯦ ꯄꯩꯁꯥ ꯇꯣꯛꯑꯕꯅꯤꯅ ꯋꯥꯔꯤ ꯂꯣꯏꯔꯦ ꯑꯗꯣ ꯍꯧꯖꯤꯛ ꯗꯗꯥꯅ ꯍꯥꯏꯕ ꯅꯍꯥꯟ ꯑꯩꯅ ꯅꯪꯗ ꯂꯨꯄꯥ ꯂꯤꯁꯤꯡ ꯇꯔꯥꯃꯨꯛ ꯆꯪꯉꯦꯅꯦ ꯍꯥꯏꯕ ꯃꯥꯥꯏꯅꯦ ꯏꯁꯁ ꯂꯨꯄꯥ ꯂꯤꯁꯤꯡ ꯃꯔꯤ ꯃꯉꯥꯐꯧ ꯌꯥꯝꯃꯦꯅ ꯈꯔ ꯂꯩꯔꯝ ꯑꯩꯕꯨ ꯁꯤꯕꯨ ꯁꯤꯅꯤꯡꯉꯛꯇꯣꯏꯦꯗ ꯄꯩꯁꯥꯗꯣ ꯇꯥꯡꯃꯟꯗꯅꯌꯦ ꯑꯩꯅ ꯍꯥꯏꯕꯍꯦ ꯁꯤꯌꯨ ꯍꯥꯡꯉꯁꯨ ꯑꯗꯨꯕꯨꯗꯤ ꯁꯤꯗꯣꯛꯑꯣ ꯀꯩꯅꯣ ꯑꯄꯥꯝꯕꯗꯣ ꯑꯗꯨꯕꯣ ꯍꯥꯏꯕꯅ ꯃꯥ ꯁꯤꯅꯤꯉꯛꯇ꯭ꯔꯤ ꯃꯥꯅ ꯈꯜꯂꯝꯃꯤꯅ ꯑꯍꯥꯟꯕꯗ ꯑꯩꯈꯣꯏꯒꯤ ꯂꯨꯄꯥ ꯂꯤꯁꯤꯡ ꯑ ꯒꯨꯝꯕꯩꯅꯒ ꯑꯗꯨꯝ ꯅꯨꯡꯁꯨ ꯃꯥꯅ ꯑꯗꯨꯒꯨꯝꯕ ꯗ ꯑꯗꯨꯛ ꯌꯥꯝꯅ ꯇꯥꯡꯉꯝꯒꯅꯤꯗꯤ ꯑꯩꯈꯣꯏꯁꯨ ꯑꯝꯇ ꯈꯟꯗꯦꯗꯣ ꯆꯠꯂꯨꯔꯀꯥꯟ ꯈꯪꯕꯩ ꯋꯥꯅꯦꯕ ꯑꯗ ꯑꯩꯅ ꯍꯥꯏꯕ ꯑꯍꯣꯡꯕꯁꯨ ꯂꯩꯍꯧꯋꯤ ꯆꯥꯝꯃꯉꯥ ꯄꯤꯕ ꯂꯩꯍꯧꯋꯤ ꯑꯗꯨꯗꯤ ꯁꯦꯡꯕ ꯈꯔ ꯋꯥꯠꯂꯦ ꯍꯥꯏꯕ ꯑꯗꯨꯅ ꯑꯩꯅ ꯁꯦꯡꯗꯕꯗꯨ ꯅꯉꯣꯟꯗ ꯁꯦꯟꯕꯗꯣ ꯄꯥꯝꯗ꯭ꯔꯥ ꯑꯗꯨꯅ ꯑꯁꯦꯡꯕꯗꯣ ꯇꯥꯡꯁꯨ ꯇꯥꯡꯅ ꯁꯤꯔꯣꯅ ꯇꯧꯕꯅꯤꯅ ꯑꯗꯨꯃꯥꯏꯅ ꯍꯥꯏꯔꯦ
ꯑ ꯑꯗꯩ ꯅꯍꯥꯟꯒꯤ ꯋꯥꯔꯤꯗꯣ ꯏꯕꯥꯅꯤꯅ ꯑꯃꯨꯛ ꯅꯪꯗꯅ ꯅ ꯍꯌꯥꯦꯜꯔ
ꯍꯣꯏ ꯑꯦ ꯑꯗꯨꯕꯨꯗꯤ ꯃꯥꯅ ꯀꯔꯤꯝꯇ ꯈꯪꯉꯣꯏꯕ ꯑꯩꯅ ꯖꯥꯔꯁꯦ ꯅꯪꯒꯤ ꯃꯆꯦ ꯑꯃ ꯀꯥꯏ ꯅꯥꯏꯕ ꯄꯥꯛꯄꯗꯣ ꯁꯥꯔꯛꯑꯕꯅꯤ ꯁꯤ ꯆꯪꯉꯦ ꯍꯥꯏꯕꯗ ꯃꯥꯅ ꯀꯔꯤꯝꯨꯛ ꯈꯪꯗꯧ ꯅꯠꯇꯦꯕꯀꯣ ꯑꯗꯨꯝ ꯁꯤꯗꯣꯏꯅꯦꯕ ꯑꯗꯨꯗ ꯑꯩꯅꯅꯦ ꯅꯨꯡꯉꯥꯏꯇꯕ
ꯃꯥꯅꯦ
ꯑꯗꯨ ꯅꯨꯡꯉꯥꯏꯇꯦꯅꯦꯍꯦꯛ ꯏꯄꯨꯔꯣꯏꯕꯗ
ꯀꯅꯥꯒꯨꯝꯕꯒꯤ ꯀꯩꯗꯧꯅꯗꯣꯏꯅꯣ ꯗꯥꯅ ꯇꯧꯕ ꯃꯤꯁꯨ ꯑꯗꯨꯨꯝ ꯌꯥꯎꯅꯔ ꯄꯣꯠꯅꯤꯕ ꯑꯗꯨꯁꯨ ꯅꯪꯅ ꯑꯗꯨ ꯈꯜꯂꯤꯗꯨ ꯌꯥꯝ ꯐꯩꯌꯦꯕ ꯑꯃꯔꯣꯝꯗ
ꯍꯝꯅꯨꯡꯥꯏ
ꯅ ꯌꯥꯝ ꯍꯥꯏꯗꯣ ꯋꯥꯈꯟꯗ ꯑꯃ ꯈꯟꯕꯨꯗꯤ ꯈꯟꯖꯔꯒꯅꯤ ꯑꯁ ꯑꯩꯅ ꯁꯤꯖꯩ ꯑꯗꯨ ꯑꯣꯏꯔꯒꯁꯨ ꯌꯥꯝꯖꯔꯒꯁꯨ ꯑꯩꯅ ꯐꯤꯁꯦ ꯑꯇꯥꯡꯕ ꯄꯣꯠꯅꯤꯀꯣ ꯍꯥꯏꯕ ꯃꯥꯏ ꯊꯃꯣꯏꯗ
ꯎꯝ ꯃꯥꯅꯦ ꯃꯥꯅ ꯑꯗꯨꯥꯏ ꯄꯦꯟꯖꯔꯒ ꯁꯤꯕꯁꯨ ꯅꯨꯡꯉꯥꯏꯗꯅ
ꯃꯥꯅꯦ ꯃꯥꯅꯦ ꯍꯥꯏꯗꯤ ꯅꯨꯡꯇꯤꯒꯤ ꯊꯥ ꯈꯔ ꯂꯩꯔꯒ ꯆꯍꯤ ꯈꯔ ꯂꯩꯔꯒ ꯁꯤꯟꯅꯤ ꯍꯥꯏꯕꯗꯤ ꯅꯠꯇ
ꯅꯠꯇꯦ ꯑꯗꯨꯝ ꯁꯤꯗꯣꯏꯅꯦ
ꯑꯗꯨꯅꯦꯕ ꯑꯗꯒꯤ ꯈꯨꯗꯣꯞꯇꯨꯅ ꯈꯤꯇꯪ ꯑꯩꯈꯣꯏꯒꯤ ꯅꯦꯄꯥꯜ ꯄꯩꯁꯥꯁꯦ ꯑꯗꯨꯝ ꯈꯨꯠꯁꯥ ꯀꯩꯅꯣ ꯇꯧꯔꯗꯤꯦ ꯇꯨꯝꯁꯤꯜꯂꯛꯄ ꯌꯥꯎ ꯇꯨꯝꯁꯤꯜꯂꯛꯄꯅꯦꯕꯀꯣ ꯆꯠꯊꯔꯛꯄꯅꯦꯕ
ꯑꯗꯨꯗꯤ ꯇꯨꯝꯃꯝꯃꯣꯏ ꯃꯣꯏꯗꯨꯗꯤ ꯅꯦꯄꯥꯜ ꯄꯩꯁꯥ ꯇꯨꯝꯖꯥꯔꯣ
ꯇꯨꯝꯃꯦ ꯍꯦ ꯑꯗꯨꯗꯤ ꯄꯥꯇ꯭ꯔꯄꯅꯤ ꯑꯥ ꯈ ꯇꯨꯝꯃꯦ ꯄꯩꯁꯥꯅꯤ ꯀꯩꯅꯣ ꯏꯠꯇ ꯇꯨꯝꯃꯦ ꯑꯗꯨꯗꯤ ꯇꯨꯝꯃꯦ ꯑꯗꯨꯗꯤ ꯁꯤꯟꯕꯗꯤ ꯂꯨꯄꯥ ꯆꯥꯝ ꯆꯅꯤ ꯆꯍꯨꯝ ꯆꯥꯝꯃꯔꯤ ꯋꯥꯔꯤꯅꯤꯗꯅ
ꯑꯣ ꯎꯝ ꯃꯥꯅꯦ ꯃꯥ ꯅꯅꯨꯡꯗꯤ ꯇꯨꯝꯃꯣ ꯑꯗꯨ ꯃꯣꯏꯒꯤ ꯅꯨꯡꯁꯦ ꯑꯗꯨꯁꯤ ꯑꯩꯈꯣꯏꯁꯨ ꯉꯥ ꯃꯤꯔꯝꯗ ꯁ ꯗꯨꯗ ꯇꯥꯕꯗꯨꯅꯦ ꯍꯥꯏꯔꯕ
ꯃꯥꯅꯤ ꯀꯥꯏꯅꯣ ꯑꯁꯦꯝꯕꯁꯨ ꯂꯩꯌꯦꯕ ꯑꯁꯦꯝꯕꯁꯨ ꯂꯩꯑꯕ ꯑꯗꯨꯅꯦꯕ ꯃꯣꯏꯒꯤ ꯃꯤꯁ ꯇꯧꯁꯟ ꯗꯨ ꯇꯧꯁꯕꯌꯥꯝ ꯍꯥꯏꯔꯤꯗꯣ
ꯑꯣ ꯁꯦꯝꯕꯁꯤꯅ
ꯑꯩꯈꯣꯏꯒꯤ ꯑꯁꯦꯝꯕꯁꯤꯅ ꯃꯥꯅ ꯍꯥꯏꯗꯣ ꯑꯁꯦꯝꯕ ꯄꯣꯔꯛꯕꯁꯤꯗꯤ ꯃꯥꯥꯏ ꯃꯆꯨꯗꯨ ꯃꯥꯜꯍꯜꯂ ꯅꯅꯤ ꯀꯔꯤ ꯀꯔꯤ ꯃꯤꯛꯁ ꯇꯧꯁꯜꯂ ꯇꯧꯁꯟꯕꯅꯤꯗꯅ
ꯃꯥꯅꯦ
ꯑꯗꯨꯒ ꯃꯤꯒꯤ ꯂꯩꯅꯨꯡꯗ ꯄ꯭ꯔꯤꯊꯤꯕꯤꯗ ꯀꯩꯗ ꯃꯁꯥꯒꯤ ꯑꯣꯇꯣꯃꯦꯇꯤꯛ ꯐꯪꯖꯕ ꯍꯥꯏꯕꯗꯨ ꯅꯦꯆꯔꯅꯤ ꯑꯗꯨꯩꯅ ꯏꯁꯣꯔꯅ ꯄꯤꯕ ꯄꯣꯠꯅꯦꯕ ꯑꯗꯨꯒꯤ ꯄꯣꯠꯇꯨꯗꯤ ꯈꯦꯠꯅꯩꯌꯦꯕ
ꯑꯗꯨ ꯁꯤꯕꯨ ꯗꯥꯎꯕꯣ ꯁꯤꯁꯤ ꯌꯥꯕꯨ ꯌꯥꯖꯥꯔꯕ
ꯑꯦ ꯀꯩꯅꯅꯣ ꯀꯨ ꯋꯥꯅꯣꯅꯦꯕꯦꯝ ꯏꯃꯥꯅꯅꯤ ꯔꯥꯇꯤꯗ ꯂꯤꯁꯤꯡ ꯌꯥꯡꯈꯩ ꯄꯤꯕ ꯂꯩ ꯍꯥꯏꯗ ꯇꯥꯗ꯭ꯔꯣ
ꯍꯣꯏ ꯑꯗꯨꯅꯦ ꯉꯍꯥꯟ ꯍꯥꯏꯌꯣꯗꯣ ꯑꯩ ꯈꯜꯂꯤꯁꯦ ꯅꯨꯡꯁꯦ ꯁꯤꯔꯒ ꯗꯥꯎꯏ ꯌꯥꯏ ꯍꯥꯏꯗꯤ ꯑꯏꯌꯥꯖꯔꯁꯤꯅꯦ ꯑꯩ ꯈꯜꯅꯤ
ꯑ ꯌꯥꯝ ꯌꯥꯒꯠꯂꯛꯇ꯭ꯔꯕ ꯃꯤꯁꯦ ꯇꯥꯎ ꯌꯥꯝ ꯌꯥꯒꯠꯂꯛꯇ꯭ꯔꯕ ꯃꯤꯁꯦ ꯁꯦꯡꯅ ꯍꯥꯏꯒꯦꯕ ꯅꯣꯏ ꯌꯥꯕ ꯅꯣꯏ ꯌꯥꯝ ꯐꯕ ꯑꯗꯥ ꯀꯩꯁꯨ ꯇꯧꯒꯟꯗꯕ ꯃꯤꯒꯤꯗꯤ ꯀꯩꯁꯨꯝ ꯈꯜꯂꯣꯏꯕ ꯑꯩ ꯇꯧ ꯇꯧ ꯈꯨꯗꯃꯛꯇ ꯑ ꯊꯕꯛꯁꯦ ꯁꯨꯡꯌꯥ ꯌꯥꯗ꯭ꯔꯦ ꯈꯪꯗ꯭ꯔꯦꯗ ꯁꯤ ꯁꯤꯦ ꯐꯒꯗ꯭ꯔꯅꯦꯒꯥꯏ ꯍ ꯑꯩꯈꯣꯏꯒꯤ ꯊꯥꯖꯕ ꯍꯥꯏꯕ ꯑꯃ ꯁꯨ ꯂꯩꯀꯣ ꯈꯔ ꯃꯈꯩꯗꯤꯀꯣ ꯏꯁꯣꯔꯗ ꯊꯥꯖꯐꯝꯁꯨ ꯍꯥꯏꯕꯝꯁꯨ ꯂꯩ ꯄꯣꯠꯁꯦ ꯁꯤꯔ ꯃꯇꯨꯡꯗ ꯌꯥꯈꯠꯂꯛ ꯇꯥꯔꯒꯗꯤ ꯑꯦ ꯁꯤꯁꯤꯅꯤ ꯍꯥꯏꯕ ꯑꯃ ꯄꯣꯠ ꯑꯃꯁꯨ ꯂꯥꯛꯀꯗꯣꯏꯅꯤ ꯑꯗꯨꯏ ꯃꯊꯛꯇ ꯑꯣꯏꯁꯨ ꯑꯣꯏꯕ ꯄꯣꯠꯇꯨ ꯑꯣꯏꯗꯣꯔꯤꯕꯅꯤ ꯑꯃꯔꯣꯝ ꯊꯥꯖꯕ ꯍꯥꯏꯗꯣ ꯑꯗꯣꯝꯗ ꯊꯝꯗꯣꯏ ꯅꯠꯇ꯭ꯔꯥ ꯑꯦ ꯑꯩꯅ ꯁꯤ ꯅꯨꯡꯒꯤ ꯁꯤꯕꯗ ꯑꯗꯩꯗꯤ ꯍꯣꯏꯅꯦ ꯁꯨꯃꯥꯏꯅ ꯇꯧꯗ ꯈꯤꯇꯪ ꯃꯥꯏ ꯆꯨꯝꯃꯤꯏꯅꯦ ꯅꯍꯥꯟꯈꯆ ꯀꯨꯏꯕꯁꯤꯗꯤ ꯇꯧ ꯆꯨꯕꯗꯒꯤ ꯑꯣꯏꯔꯛꯄ ꯄꯣꯠ ꯑꯣꯏꯇꯥꯔꯒꯗꯤ ꯃꯁꯥꯅ ꯃꯗꯨ ꯑꯗꯨꯝ ꯑꯣꯏꯐꯝ ꯊꯣꯛꯇ꯭ꯔꯥ ꯑꯐꯝ ꯊꯣꯛꯏꯅꯦꯕ ꯑꯗꯨꯃꯥꯏꯅ ꯑꯩꯈꯣꯏ ꯃꯤꯑꯣꯕꯒꯤ ꯋꯥꯈꯜ ꯃꯈꯜꯁꯦ ꯑꯃ ꯂꯩꯌꯦꯕ ꯈꯪꯕ꯭ꯔꯥ ꯏꯁꯣꯔ ꯑꯁꯦ ꯂꯩꯇꯕꯁꯨ ꯅꯠꯇꯦ ꯂꯩꯔꯤꯅꯦꯕꯀꯣ ꯑꯗꯨꯒ ꯠ ꯈꯨꯠꯅ ꯄꯥꯏꯕ ꯌꯥꯕ ꯄꯣꯠ ꯅꯠꯇꯦꯗꯅ ꯂꯥꯛꯑꯁꯦ ꯑꯩꯈꯣꯏꯅ ꯎꯕ ꯅꯠꯇꯦꯗꯅ ꯑꯩꯅ ꯊꯥꯖꯅꯕ ꯑꯃꯒꯤ ꯃꯇꯨꯡ ꯏꯟꯅꯁꯨ ꯈꯔꯁꯨ ꯂꯩꯔꯦ ꯑꯗꯨꯒ ꯇꯁꯦꯡꯅ ꯃꯥꯒꯤ ꯄꯣꯠꯁꯛ ꯑꯃꯈꯛ ꯏꯂꯤꯃꯦꯟ ꯑꯃꯈꯛ ꯑꯣꯏꯔꯤꯕꯅꯤ ꯏ ꯃꯥ ꯗꯒꯤ ꯀꯥꯟꯅꯕ ꯍꯥꯏꯁꯦ ꯑꯩꯈꯣꯏꯅ ꯁꯝꯅ ꯍꯥꯏꯔꯒ ꯑꯩꯈꯣꯏꯒꯤ ꯁꯦꯟꯖꯦꯡ ꯄꯨꯈꯝꯗ ꯆꯥꯛ ꯆꯥꯕꯗ ꯆ ꯍꯛꯆꯥꯡ ꯐꯩ ꯍꯥꯏꯗꯣ ꯀꯩꯒꯤꯅꯣ ꯍꯥꯏꯕ ꯃꯇꯝꯗ ꯁꯤꯡꯖꯦꯟꯗꯨꯗꯒꯤ ꯊꯣꯛꯂꯛꯏꯕ ꯃꯥꯒꯤ ꯃꯦꯇꯦꯜꯗꯨꯗꯒꯤ ꯌꯥꯎꯔꯤꯕ ꯀꯩꯅꯣꯗ ꯑꯩꯈꯣꯏ ꯍꯛꯆꯥꯡꯗꯁꯨ ꯂꯣꯏ ꯌꯥꯎꯔꯤꯕ ꯄꯣꯠꯅꯦꯕ ꯑꯗꯨꯒꯤ ꯑꯋꯥꯠꯄ ꯁꯔꯨꯛꯇꯣ ꯃꯥꯒꯤ ꯆꯥꯕ ꯊꯛꯄ ꯗ ꯌꯥꯎꯁꯟꯈ꯭ꯔꯒ ꯚꯤꯇꯥꯃꯤꯟ ꯃꯤꯅꯔꯦꯜ ꯀꯔꯤ ꯀꯔꯥ ꯑꯋꯥꯠꯄ ꯃꯌꯥꯝ ꯄꯤꯔꯤ ꯅꯠꯇ꯭ꯔꯥ ꯑꯗꯨꯃꯥꯏꯅ ꯇꯧꯗꯅ ꯅꯨꯡꯁꯤꯅꯁꯨ ꯑꯩꯈꯣꯏꯒꯤ ꯏꯁꯥꯗ ꯑꯩꯈꯣꯏ ꯃꯤꯑꯣꯏꯕꯒꯤ ꯑꯁꯣꯏ ꯑꯋꯥꯠꯄ ꯀꯔꯤ ꯀꯔꯥ ꯃꯌꯥꯝꯁꯦ ꯃꯣꯏꯅ ꯃꯦꯟꯁꯤꯟꯕ ꯑꯍꯦꯟꯕꯅ ꯂꯧꯊꯣꯛꯄ ꯁꯤꯒꯨꯝꯕ ꯃꯌꯥꯝ ꯑꯃ ꯏꯟꯕꯦꯂꯦꯟꯁ ꯑꯣꯏꯕ ꯄꯣꯠ ꯃꯌꯥꯝ ꯑꯃ ꯑꯃ ꯂꯩꯔꯤꯕꯅꯦꯕ ꯑꯩꯈꯣꯏ ꯍꯛꯆꯥꯡꯁꯤꯗ ꯑꯩꯅꯒ ꯒ꯭ꯔꯍ ꯃꯥꯄꯟ ꯁꯤꯔꯤꯁꯦ ꯍꯦꯛꯇ ꯁꯤ ꯌꯥꯗꯦꯕ ꯄꯥꯟꯖꯤ ꯄꯥꯝꯃꯦꯅ ꯃꯤ ꯅꯨꯡꯁꯤꯕ ꯌꯥꯗꯦꯕ ꯏꯀꯥꯏꯗꯣꯏꯅꯣꯍꯦ ꯙ꯭ꯔꯃꯥꯄꯟ ꯍꯥꯏꯁꯤꯕꯨ ꯀꯔꯤꯅꯣ ꯑꯦ ꯒꯔꯃꯄꯟ ꯍꯥꯏꯁꯦ ꯀꯔꯤꯅꯣ ꯍꯥꯏꯕ ꯝ ꯆꯪꯕ ꯇꯥꯏ ꯒ꯭ꯔꯥꯝ ꯃꯥꯄꯟ ꯑꯩꯈꯣꯏ ꯄꯔꯤꯊꯤꯕꯤꯁꯤꯗ ꯂꯩꯁꯦꯒ꯭ꯔꯥꯝ ꯃꯥꯄꯜ ꯅꯠꯇ꯭ꯔꯣ ꯌꯨꯅꯤꯚꯔꯁꯇ ꯂꯩꯔꯤꯁꯦ ꯌꯨꯅꯤꯚꯔꯁꯇ ꯂꯩꯔꯤꯁꯦ ꯒ꯭ꯔ ꯃꯥꯄꯜꯁꯤꯗ ꯃꯥꯒꯤ ꯃꯥꯒꯤ ꯂꯝꯕꯤ ꯂꯣꯏ ꯂꯩꯇ꯭ꯔꯣ ꯅꯨꯃꯤꯠꯇ ꯎꯡꯉꯒ ꯑꯗꯨꯒꯤ ꯒ꯭ꯔꯍꯛꯀꯤ ꯃꯥꯄꯜꯁꯤꯒꯤ ꯈꯣꯡꯆꯠꯁꯦ ꯑꯩꯒꯤꯗꯤ ꯑꯩꯒꯤ ꯑꯣꯏꯅ ꯋꯥꯔꯤ ꯈꯔ ꯂꯩꯌꯦꯕ ꯑꯩ ꯏꯁꯥꯒꯤ ꯑꯣꯏꯅ ꯑꯩꯒꯤ ꯄꯣꯛ ꯄꯄꯗ ꯑꯩꯒꯤ ꯑꯩꯁꯦ ꯄꯣꯛꯂꯛꯄ ꯃꯇꯝꯗ ꯀꯔꯝꯕ ꯒ꯭ꯔꯍꯅ ꯅꯪꯁꯦ ꯄꯨꯔꯛꯏ ꯍꯥꯏꯕ ꯑꯩꯁꯦ ꯑꯗꯨꯅ ꯖꯨꯄꯤꯇꯔꯅ ꯄꯣꯔꯛꯏ ꯃꯥꯔꯁꯅ ꯄꯣꯔꯛꯏ ꯑꯗꯨ ꯀꯥꯏꯅ ꯃꯣꯏꯒꯤ ꯄꯥꯟꯖꯤꯒꯤ ꯀꯒꯤ ꯑꯗꯨꯒ ꯌꯥꯝ ꯂꯩꯔꯤꯕꯀꯣ ꯍꯥꯏꯔꯤꯕ ꯒ꯭ꯔꯃꯥꯄꯟꯒꯤ ꯈꯣꯡꯆꯠꯁꯦ ꯃꯣꯏꯅ ꯄꯥꯟꯖꯤꯁꯤꯡꯁꯤꯅ ꯄꯤꯔꯤꯕꯁꯤꯅ ꯁꯤꯗꯅ ꯁꯤ ꯄꯨꯕꯅꯤ ꯁꯤꯗ ꯑꯗꯨ ꯄꯨꯔꯤꯕ ꯄꯣꯠꯁꯦ ꯑꯩꯒꯤ ꯒ꯭ꯔꯥꯁꯦ ꯑꯩꯅ ꯆꯨꯝꯅ ꯆꯠꯆꯒꯗꯕ ꯂꯝꯕꯤꯁꯦ ꯒ꯭ꯔꯥ ꯑꯃꯅ ꯍꯦꯛ ꯊꯩꯖꯜꯂꯛꯄꯒꯨꯝꯕ ꯅꯪ ꯀꯩꯒꯤ ꯆꯠꯂꯤꯅꯣ ꯑꯩ ꯑꯩ ꯆꯠꯐꯝꯅꯤ ꯑꯩ ꯆꯨꯝ ꯆꯠꯀꯗꯕꯁꯦ ꯅꯪ ꯍꯦꯛꯇ ꯊꯩꯖꯤꯜꯂꯛꯑꯦ ꯅꯪ ꯍꯦꯛꯇ ꯐꯩꯜꯂꯛꯏ ꯀꯥꯏꯅ ꯃꯥꯏꯅ ꯑꯩ ꯂꯝꯕꯤꯗ ꯆꯠ ꯐꯠꯇꯕ ꯍꯥꯏꯇꯥꯔꯦꯅꯦ ꯆꯠꯐꯝ ꯊꯣꯛꯄ ꯂꯝꯕꯤꯗꯣ ꯑꯩ ꯆꯨꯝꯅ ꯆꯠꯂꯒ ꯊꯕꯛ ꯑꯃ ꯇꯧꯕꯅꯦꯅ ꯂꯥꯛꯄ ꯊꯕꯛꯁꯦ ꯌꯧꯗ꯭ꯔꯤꯉꯩꯗ ꯍꯦꯛꯇ ꯑꯃꯅ ꯍꯦꯛꯇ ꯊꯨꯒꯥꯏꯔꯛꯄꯒꯨꯝꯕ ꯑꯃ ꯒ꯭ꯔꯥꯒꯤ ꯈꯣꯡꯆꯠ ꯑꯃ ꯒꯔ ꯑꯃꯅ ꯊꯣꯡꯒꯥꯏꯔꯛꯄꯒꯨꯝꯕ ꯑꯁꯤꯒꯨꯝꯕ ꯇꯧꯕꯁꯦ ꯑꯩꯒꯤ ꯌꯦꯛꯂꯤꯕ ꯈꯣꯠꯂꯤꯁꯦ ꯑꯩ ꯒ꯭ꯔꯩ ꯈꯣꯡꯆꯠꯂꯣꯝꯗ ꯄꯥꯏꯌꯦꯕ ꯃꯣꯏ ꯄꯥꯟꯖꯤꯔꯣꯡꯗ ꯍꯥꯏꯇꯥꯔꯦ ꯅꯦꯀꯣ ꯑꯗꯨꯃꯥꯏꯅ ꯇꯧꯕꯗ ꯑꯗꯨꯗ ꯉꯁꯥꯏꯒꯤ ꯒ꯭ꯔꯍꯁꯤꯡꯁꯦ ꯂꯝꯕꯤꯁꯦ ꯑꯩꯉꯣꯟꯗ ꯑꯩꯒꯤ ꯍꯛꯆꯥꯡꯁꯤ ꯌꯥꯎꯔꯤꯕ ꯒ꯭ꯔꯍꯅ ꯄꯨꯔꯤꯕ ꯒ꯭ꯔꯍꯁꯦ ꯂ ꯂꯝꯕꯤ ꯆꯖ ꯀꯗ ꯂ ꯂꯝꯕꯤ ꯁꯤ ꯆꯨꯝꯅ ꯆꯠꯇ꯭ꯔꯕꯅꯤꯅ ꯁꯤ ꯀꯃꯥꯏꯅ ꯆꯨꯝꯍꯟꯒꯗꯒꯦ ꯍꯥꯏꯕꯗꯤ ꯁꯣꯝꯗ ꯑꯩꯅ ꯄꯤꯔꯤꯕ ꯁꯤꯔꯤ ꯂꯏꯕ ꯄꯣꯠꯁꯦ ꯙꯇꯨꯁꯦ ꯉꯁꯥꯏꯒꯤ ꯈꯣꯏꯔꯤꯕ ꯄꯣꯠꯇꯨꯅ ꯆꯨꯝꯊꯣꯔꯛꯑꯣ ꯑꯗꯩ ꯆꯨꯝꯃꯤꯕ ꯆꯨꯝꯅ ꯍꯦꯟꯗꯅ ꯆꯠꯂꯤꯗꯅ ꯍꯥꯟꯅ ꯃꯐꯝꯗ ꯆꯠꯂꯣ ꯅꯪ ꯅꯪꯒꯤ ꯂꯝꯕꯤꯗꯣ ꯑꯩꯅ ꯁꯤꯗ ꯄꯤꯔꯛꯑꯕꯅꯤꯀꯣ ꯍꯥꯏꯗꯅ ꯑꯩ ꯏꯁꯥꯁꯤꯗ ꯋꯥꯠꯂꯝꯕꯅ ꯍꯥꯞꯆꯤꯜꯂꯣ ꯍꯦꯜꯂꯝꯃꯟꯅ ꯀꯛꯊꯠꯂꯣ ꯍꯥꯏꯗꯅ ꯑꯩꯒꯤ ꯄꯤꯔꯤꯕ ꯅꯨꯡꯁꯤꯡꯁꯤꯒꯤ ꯃꯊꯧꯁꯤ ꯂꯣꯏ ꯇꯧꯕꯅꯦꯕ ꯍꯥꯏꯗꯤ ꯅꯨꯡ ꯑꯩꯉꯣꯟꯗ ꯋꯥ ꯊꯛꯂꯤꯕ ꯒꯔꯁꯤꯅ ꯁꯣꯏꯔꯤꯕ ꯄꯣꯠꯁꯦ ꯑꯩꯒꯤꯗ ꯍꯥꯞꯆꯤꯜꯂꯒ ꯑꯁꯣꯏꯕꯗꯣ ꯅꯪꯒꯤꯗꯤ ꯑꯁꯣꯏꯕꯗ ꯃꯥꯅ ꯑꯣꯇꯣꯃꯦꯇꯤꯛ ꯑꯗꯨꯝ ꯃꯦꯟꯈꯠꯈꯤꯕ ꯍꯥꯏꯇꯥꯥꯔꯦꯅꯦ ꯅꯗꯨꯅꯃ ꯁꯒꯤ ꯀꯅꯣꯗꯤ ꯁ ꯍꯛꯆꯥꯡꯒ ꯌꯥꯝ ꯃꯔꯤ ꯂꯩꯅꯔꯛꯄꯅꯦ ꯌꯥꯝ ꯀꯩꯅꯣ ꯇꯧꯅ ꯈꯟꯖꯤꯜꯂꯨꯔꯒꯗꯤ ꯌꯥꯝ ꯀꯨꯞꯅ ꯅꯩꯅꯔꯨ ꯒꯗꯤ ꯌꯥꯝ ꯂꯨꯈ꯭ꯔꯦ ꯑꯗꯨꯝ ꯑꯩꯈꯣꯏꯅ ꯁꯤꯐꯝ ꯈꯣꯠꯄ
ꯀꯣꯊꯤꯁꯦ ꯌꯦꯡꯕ ꯀꯥꯟꯁꯤꯗ ꯀꯣꯊꯤꯁꯦ ꯌꯦꯡꯕ ꯀꯥꯟꯁꯤꯗ ꯂꯩꯅꯦꯕ ꯅꯪ ꯒ꯭ꯔꯍꯥ ꯃꯥꯄꯟꯁꯤ ꯁꯤꯕ ꯌꯥꯏ ꯐꯩ ꯑꯗꯨ ꯇꯧꯗꯦ ꯑꯗꯥ ꯇꯧꯗꯦ ꯍꯥꯏꯕꯁꯦ ꯂꯩꯔꯤꯅꯦꯕ ꯑꯩꯅ ꯁꯤꯅꯤꯡꯉꯦ ꯅꯠꯇꯦ ꯁꯤ ꯌꯥꯝ ꯅꯠꯇꯦꯕ ꯑꯣ ꯑꯩ ꯋꯥꯈꯟꯗꯅ ꯑꯗꯨꯝ ꯍꯥꯏꯗꯤ ꯁꯤꯕ ꯉꯝ ꯇꯥꯔꯗꯤ ꯁꯅꯥꯇꯒ ꯍꯥꯞꯄꯒ ꯑꯗꯨꯝ
ꯌꯥꯗ ꯌꯥꯗꯤ ꯌꯥꯗꯤ ꯁꯤ ꯇꯧꯔꯨꯅꯨ ꯇꯧꯔꯨꯅꯣ ꯃ ꯇꯧꯔꯨꯅ ꯗꯔꯀꯥꯔ ꯑꯣꯏꯗꯦ ꯃꯗꯨ ꯀꯔꯤꯝꯇ ꯑꯩꯈꯣꯏ ꯍꯛꯆꯥꯡꯁꯤꯗ ꯀꯔꯤꯝꯇ ꯄꯣꯛꯅꯤꯡꯉꯥꯏ ꯃꯔꯝ ꯂꯩꯇꯦ ꯑꯋꯥꯠꯄ ꯑꯍꯦꯟꯕ ꯂꯣꯏꯅ ꯂꯩꯕꯅꯤ ꯑꯗꯨ ꯑꯗꯨꯒꯤ ꯑꯋꯥꯠꯄꯗꯨꯅ ꯍꯥꯞꯆꯤꯟꯕ ꯑꯍꯦꯟꯕꯅ ꯂꯧꯊꯣꯛꯄ ꯑꯗꯨ ꯉꯥꯛꯇꯅꯤ ꯇꯧꯗꯣꯏꯌꯦ ꯁꯤꯅꯤꯡꯗꯅ ꯁꯤꯕ ꯑꯝꯇ ꯅꯠꯇꯦ ꯂꯩ ꯁꯤꯅꯤꯗꯅ ꯁꯤꯕ ꯍꯥꯏꯅ ꯐꯦꯁꯟꯒꯤꯀꯣ ꯐꯦꯁꯟꯒꯤ ꯁꯅꯥ ꯂꯨꯄꯥ ꯀꯨꯝꯁꯤ ꯁꯤꯕꯗꯣ ꯑꯗꯨꯅ ꯈꯜꯂꯝꯅꯦꯕ ꯄꯨꯟꯁꯤꯗ ꯁꯤꯕꯗꯨꯅ ꯉꯥꯏꯍꯥꯛꯀꯤ ꯗꯦꯂꯤ ꯋꯦꯌꯔ ꯁꯤꯔꯛꯄ ꯃꯇꯝꯗ ꯗꯤ ꯌꯥꯗꯦꯗꯅ ꯑꯩꯈꯣꯏ ꯅꯨꯡꯇꯤ ꯁꯤꯗꯣꯏꯅꯦꯕ ꯑꯩꯗꯤ ꯍꯛꯆꯥꯡꯁꯤꯒ ꯂꯣꯏꯅꯕ ꯍꯥꯞꯄꯅꯦꯕ ꯑꯩ ꯃꯔꯨ ꯑꯣꯏꯅ ꯀꯔꯤꯝ ꯅꯠꯇꯦꯕ ꯑꯩ ꯏꯁꯥꯁꯤꯒ ꯆꯥꯕꯗ ꯊꯛꯄꯗ ꯀꯩꯗ ꯂꯣꯏ ꯌꯥꯎꯍꯜꯂꯣ ꯑꯩꯒꯤ ꯑꯋꯥꯠꯄ ꯃꯌꯥꯝꯗꯨꯅ ꯃꯦꯟꯁꯤꯟꯕꯤꯌꯨ ꯑꯍ ꯀ ꯃꯌꯥꯝꯅ ꯀꯛꯊꯠꯅꯕꯒꯤ ꯏꯟꯕꯦꯂꯦꯟꯁ ꯑꯣꯏꯔꯤꯕ ꯄꯣꯠ ꯃꯌꯥꯝꯁꯦ ꯑꯩꯉꯣꯟꯗ ꯕꯦꯂꯦꯟꯁ ꯑꯝꯗ ꯂꯩꯔꯒꯗꯤ ꯂꯣꯏꯅ ꯐꯠꯂꯛꯏꯗꯅ ꯑꯗꯨꯒꯤ ꯋꯥꯅꯦꯕ ꯑꯗꯩ ꯃꯣꯖꯥꯒꯤꯁꯨ ꯃꯥꯒꯤ ꯅꯨꯡꯗꯨꯅ ꯄꯤꯕ ꯄꯣꯠꯇꯣ ꯅꯨꯡꯗꯨꯗ ꯃꯥꯒꯤ ꯑꯁꯣꯏꯕ ꯃꯌꯥꯝ ꯂꯩꯔꯝꯕ ꯃꯌꯥꯝꯗꯣ ꯅꯨꯡꯗꯨꯅ ꯑꯁꯣꯏꯕꯗꯨꯅ ꯃꯦꯟꯈꯠꯀꯗꯕ ꯄꯣꯠꯇꯅ ꯃꯦꯟꯈꯠꯈꯤꯗꯣꯏꯅꯤ ꯑꯍꯦꯟꯕ ꯄꯣꯠ ꯂꯩꯔꯝꯕꯗꯅ ꯀꯛꯈꯤꯗꯣꯏꯅꯦꯕ ꯑꯗ ꯅꯪꯒꯤ ꯑꯗꯨꯅ ꯃꯤ ꯑꯃꯒ ꯃꯤ ꯑꯃꯒ ꯅꯨꯡꯒꯤ ꯀꯩꯅꯣ ꯃꯥꯟꯅꯗ꯭ꯔꯤꯁꯦ ꯅꯪꯉꯣꯟꯗ ꯂꯩꯔꯤꯕ ꯑ ꯗ ꯗꯁꯥ ꯍꯥꯏꯒꯦꯔꯥ ꯀꯔꯤ ꯍꯥꯏꯒꯦꯔꯥ ꯑꯁꯣꯏꯕ ꯍꯥꯏꯒꯦꯔꯥ ꯑꯋꯥꯠꯄ ꯍꯥꯏꯒꯦꯔꯥ ꯃꯤꯝꯒ ꯃꯤꯒ ꯑꯝꯇ ꯃꯥꯟꯅꯗ꯭ꯔꯤꯁꯦ ꯑꯗꯨ ꯃꯥ ꯃꯥꯅ ꯐꯖꯩꯌꯦꯅ ꯁꯤꯌꯦꯅ ꯑꯩꯅ ꯁꯤ ꯌꯥꯕ ꯅꯠꯇꯦ ꯍꯥꯏꯕ ꯑ ꯑꯗꯨꯒꯨꯝꯕ ꯂꯩꯌꯦꯕ ꯑꯗꯨꯗꯨꯅ ꯑꯈꯣꯏ ꯅꯥꯎꯄꯤꯒ ꯑꯈꯣꯏ ꯃꯥꯒꯅ ꯁꯤꯐꯝꯁꯨ ꯌꯦꯡꯉꯣ ꯈꯨ ꯁꯨ ꯁꯤꯕ ꯌꯥꯗꯦ ꯈꯨꯗꯣꯝꯕꯤꯗ ꯁꯤꯌꯨ ꯍꯥꯏꯁꯦ ꯑꯇꯩ ꯈꯨꯗꯛꯇ ꯁꯤꯗꯤ ꯌꯥꯗꯣꯏꯗꯨ꯭ꯔꯥ ꯑꯗꯒꯤ ꯑꯩꯒꯤ ꯁꯤꯒꯤ ꯁꯤꯜꯚꯔꯒꯤ ꯔꯤꯡꯁꯦ ꯁꯤꯜꯚꯔꯒꯤ ꯔꯤꯡꯁꯦ ꯁꯤꯁꯨ ꯁꯤꯗ ꯁꯤꯔꯤꯅꯦꯕ ꯑꯇꯩ ꯃꯐꯝ ꯁꯤꯕ ꯌꯥꯗꯦꯕ ꯁꯤꯗ ꯁꯤꯌꯨ ꯍꯥꯏꯗꯅ ꯑꯩꯁꯦ ꯁꯤꯜꯚꯔ ꯑꯩꯁꯦ ꯑꯉꯧꯕ ꯑꯉꯧꯕꯁꯤꯅ ꯈꯣꯏꯒꯤ ꯃꯨꯟꯒꯤ ꯀꯩꯅꯣꯝ ꯍꯥꯏꯌꯦꯕꯀꯣ ꯑꯣ ꯃꯨꯟꯒꯤ ꯊꯥꯒꯤ ꯀꯩꯅꯣꯃ ꯑꯗꯨꯒꯤ ꯁꯔꯨꯛ ꯑꯋꯥꯠꯄꯅꯦ ꯑꯗꯨꯗꯨꯅ ꯑꯗꯨꯏ ꯄꯣꯠꯇ ꯁꯤꯔꯒ ꯗꯥꯇꯨ ꯉꯥꯛꯇꯅꯤꯗ ꯁꯦꯡꯅ ꯍꯥꯏꯔꯒꯗꯤ ꯍꯛꯆꯥꯡꯗ ꯑꯈꯣꯏꯒꯤ ꯗꯥꯇꯨꯒꯤ ꯄꯣꯠ ꯑꯋꯥꯠꯄ ꯑꯍꯦꯟꯕ ꯃꯌꯥꯝ
ꯑꯗꯨ ꯂꯩꯕ ꯃꯤꯒꯤ ꯋꯥꯅꯦꯕ ꯑ ꯃꯦꯟꯈꯠꯅꯕ ꯑꯍꯦꯟꯕꯅ ꯀꯛꯊꯠꯅꯕ ꯑꯋꯥꯠꯄꯅ ꯍꯥꯞ ꯆꯟꯅꯕꯒꯤ ꯁꯤꯔꯤꯅꯦ ꯃꯦꯝꯃ ꯅꯪ ꯁꯤꯅꯤꯡꯉꯤꯒꯥꯏ ꯄꯪꯁꯤ ꯁꯤꯔꯨꯅꯨ ꯌꯥꯕ ꯅꯠꯇꯦꯀꯣ ꯑꯗꯨ ꯁꯤ ꯑꯦ ꯁꯤꯖꯜꯂꯨ ꯀꯥꯟꯗ ꯅꯪ ꯀꯥꯏꯕꯤꯌꯨ ꯈꯪꯗꯅ ꯑꯁ ꯃꯤ ꯔꯦꯠ ꯀꯣꯔꯦꯟ ꯁꯤ ꯐꯖꯩ ꯄꯥꯝꯃꯦ ꯔꯦꯗ ꯀꯣꯔꯦꯟ ꯍꯥꯏꯁꯦ ꯃꯤꯅꯤ ꯅꯨꯄꯤꯅ ꯁꯤꯕꯗ ꯁꯥꯊꯤ ꯍꯥꯏꯔꯤꯅꯤ ꯃꯌꯨꯝ ꯄꯥꯟꯕ ꯅꯨꯄꯥ ꯑꯃꯅ ꯄꯥ ꯈꯪꯍꯟꯗꯦ ꯍꯥꯏꯔꯤꯅꯤ ꯏꯕꯦꯝꯃ
ꯅꯨꯄꯥ ꯆꯥꯏ ꯈꯣꯠꯂꯤ ꯗꯨ ꯇꯧꯋꯤꯒꯥꯏ ꯌꯥꯝ ꯂꯩꯅꯕꯅꯦꯕ ꯑꯗꯨ ꯅꯨꯄꯤꯅ ꯑꯗꯨ ꯇꯧꯕ ꯔꯥꯇꯤꯁꯨꯨ ꯁꯤꯕ ꯀꯥꯏꯅꯀꯣ ꯑꯗꯨ ꯃꯥꯥꯏꯒꯤ ꯑꯗꯨꯝ ꯁꯤꯕ ꯌꯥꯕ ꯌꯥꯗꯕ ꯌꯥꯝ ꯂꯩꯔꯤꯅꯦꯕ ꯃꯥꯏ ꯃꯔꯝ ꯄꯤꯔꯤꯕ ꯑꯗꯨ ꯃꯌꯥꯝꯁꯦ ꯑꯈꯣꯏ ꯊꯣꯏꯕꯤ ꯅꯥꯎꯋꯥꯏ ꯎꯝ ꯑꯦꯃꯦꯊꯤꯁ ꯀꯥꯏꯅ ꯉꯔꯥꯡ ꯃꯣꯏꯅ ꯕ꯭ꯂꯨ ꯃꯥ ꯆꯨꯒꯤ ꯑꯃ ꯍꯥꯏꯕꯗꯣ ꯑ ꯑꯗꯨ ꯑꯗꯨꯗꯣ ꯑꯩꯈꯣꯏ ꯊꯣꯏꯒꯤ ꯑꯩꯈꯣꯏ ꯊꯣꯏ ꯑꯃ ꯁꯤꯔꯝꯕ꯭ꯔꯥ ꯀꯩꯔꯣꯝ ꯇꯧꯕꯅꯦꯕ ꯅꯤꯄꯥꯜ ꯄꯩꯁꯥꯗꯣ ꯍꯥꯞꯄꯒ ꯑꯩ ꯑꯦꯁ ꯁꯥꯃꯨ ꯃꯌꯥꯇꯨ ꯈꯪꯕ꯭ꯔꯥ ꯑ ꯁꯃꯨ ꯃꯥꯌꯥꯁꯦ ꯈꯨꯗꯣꯞ ꯁꯤ ꯌꯥꯏꯌꯦꯗꯨ ꯅꯪ ꯈꯪꯕ꯭ꯔꯥ
ꯑꯥ
ꯑꯣꯖ ꯅꯪ ꯑꯟ ꯅ ꯑꯝꯇ ꯊꯝꯃꯣ ꯑꯩ ꯐꯣꯔꯝ ꯂꯥꯛꯑꯦ ꯑꯗꯨꯒ ꯑꯃꯨꯛ ꯇꯧꯔꯛꯑꯣ ꯃꯤꯅꯤꯝꯇꯪ ꯂꯩꯔ ꯇꯧꯔꯛꯑꯣꯀꯣ ꯑꯥ ꯇꯧꯔꯣ ꯇꯧꯔ ꯑꯗꯨ ꯎꯝ ꯊꯝꯃꯣ ꯊꯝ ꯊꯃꯣ ꯊꯝ ꯇꯧꯔꯛ ꯑꯗꯨꯒ